ꯎꯝ
ꯇꯥꯕ꯭ꯔ
ꯍꯜꯂꯣ ꯎꯝ
ꯑꯥ
ꯎꯝ
ꯆꯠ ꯆꯔꯦꯕꯣ
ꯆꯔꯦ
ꯗꯨꯔ ꯁꯄ ꯀꯔꯤꯃꯊꯦꯡꯅ
ꯑꯥ
ꯀꯔꯤꯃ ꯊꯦꯡꯅꯣ
ꯀꯨꯀꯔ ꯗꯜ ꯆꯥꯏ
ꯃꯣꯏꯗꯤ
ꯍꯕ꯭ꯔꯥ ꯑꯩꯈꯣꯏꯁꯨꯦ ꯍꯤꯕ ꯄꯇꯣ ꯃꯥꯁꯇꯥꯏ
ꯋꯥ ꯍꯧꯕꯗꯤ ꯆꯖꯠꯅꯤꯅꯤ
ꯌꯥꯝ ꯍꯥꯎꯦ
ꯎꯝ
ꯂꯣꯏꯒꯤꯗꯤ ꯍ
ꯀꯥꯏꯗꯒꯤ ꯀꯥꯏꯗꯒꯤꯗꯒꯤ ꯄꯣ ꯄꯣꯇꯣ ꯑꯁ ꯄꯪꯕ
ꯑꯥ ꯁꯤꯜꯂꯣꯡꯗꯒꯤꯗꯒꯤ
ꯎꯝ ꯋꯥꯅꯤꯅꯦ
ꯑꯩꯈꯣꯏꯗꯤ ꯋꯥꯡꯅ
ꯃꯥꯅꯦ
ꯎꯝ ꯈꯟꯗ ꯎ ꯅꯀꯨꯅꯤ
ꯅꯪꯕꯨ ꯀꯅꯥ ꯑꯣꯏꯅ ꯀꯧꯁꯤꯔꯥ
ꯏꯃ
ꯍꯅꯨꯕꯤ ꯍꯩꯒꯦꯔꯥ ꯂꯩꯁꯕꯤ ꯍꯩꯒꯦꯔꯥ ꯏꯅꯥꯎꯅꯨꯄꯤ ꯍꯩꯒꯗꯔꯥ
ꯎꯝ
ꯁꯛ ꯐꯖꯕꯤ ꯍꯥꯏꯒꯗ꯭ꯔꯥ ꯁꯛ ꯊꯤꯕꯤ ꯍꯥꯏꯒꯗ꯭ꯔꯥ
ꯛꯁꯤꯕꯤ
ꯑ ꯌꯥ ꯌꯥꯏ ꯌꯥꯁꯨ ꯎ ꯋꯥ ꯍꯥꯏꯔꯛꯑꯣ
ꯅꯪ ꯍꯥꯏꯌ
ꯑꯩꯗꯤ ꯍꯥꯏꯕ ꯌꯥꯗꯦ
ꯀꯩꯒꯤ
ꯄꯨꯛꯅꯥꯏ
ꯑꯩ ꯌꯥꯝ ꯅꯥꯌꯦ
ꯎꯝ
ꯑ ꯇꯨꯠ ꯕ꯭ꯔꯁ ꯇꯧꯗꯕ ꯀꯨꯏꯔꯕ ꯃꯥꯜꯂꯤꯅꯦ
ꯑꯗꯨꯒ ꯅꯠꯇꯦ
ꯗꯤ
ꯅꯪꯕꯨ ꯀꯨꯝ ꯈꯨꯝꯔꯒꯥꯎ ꯌꯥꯅꯥꯏ
ꯎꯝ ꯏꯄꯥꯕꯨ ꯈꯨꯨꯝꯟꯕꯒꯤ ꯅꯥꯃ ꯃꯅꯦ
ꯑꯗꯨꯒꯤ ꯅꯠꯇꯦ ꯅꯪꯕꯨꯅꯦ
ꯎꯝ ꯑꯩꯕꯨꯅꯦ ꯅꯪꯕꯨꯅꯦ ꯎꯝ
ꯑꯌꯣ
ꯑꯗꯨꯗ ꯅꯪꯁꯨ ꯍꯩꯔꯛꯑꯣꯅ
ꯎꯝ
ꯑꯩꯊꯟꯗ ꯍꯥꯏꯔꯒ ꯂꯩꯕꯗꯨ ꯅꯨꯡꯉꯥꯏꯇꯦꯕ
ꯑꯩꯗꯤ ꯌꯥꯝ ꯅꯥꯏꯌꯦ ꯑꯗꯨꯕꯨ
ꯑꯩꯁꯨ ꯅꯥꯕ ꯍꯧꯔꯦ
ꯀꯔꯤ
ꯑꯁꯤ ꯌꯥꯅꯅꯥꯕꯥꯎꯔꯦ
ꯉꯥꯢꯌꯣ
ꯊꯨꯅ ꯍꯥꯢꯌꯣ
ꯊꯨꯅ ꯍꯥꯏꯌꯣ
ꯍꯩꯕꯤꯌꯨ ꯍꯩꯕꯤꯌꯨ
ꯊꯨꯔꯣ ꯏꯕꯨꯡꯉꯣ
ꯎꯝ ꯏꯪꯊꯧ ꯉꯁꯤꯡ ꯋꯥ ꯉꯥꯡꯕ ꯍꯩꯇ꯭ꯔꯦ
ꯀꯔꯤꯒꯤ
ꯑꯗꯨꯕꯨ
ꯀꯔꯤꯒꯤ ꯍꯩꯇꯦ
ꯍꯩꯇꯕꯒꯤ
ꯍꯥꯏꯌꯨ ꯊꯨꯅ
ꯀꯔꯤ ꯍꯥꯏꯔꯛꯁꯤꯔꯥ
ꯅꯪꯒꯤ ꯅꯨꯡꯁꯤꯕꯤ ꯉꯥꯏꯔꯒ ꯂꯩ
ꯊꯨꯔꯣꯅꯦ
ꯗꯁꯥꯅꯤ ꯗꯁꯝ ꯕꯦꯔꯥꯒꯤ ꯕꯣꯝ
ꯅꯣꯏꯗꯤ ꯃꯤ ꯀꯌꯥ ꯂꯩꯒꯦ ꯍꯥꯥ ꯎꯝ
ꯇꯥꯔꯥ
ꯑꯣ
ꯎꯝ ꯄꯥꯈꯠꯄ꯭ꯔꯥ
ꯑꯁ
ꯎꯝ
ꯑꯩꯈꯣꯏꯗꯤ ꯃꯤ ꯑꯩꯈꯣꯏꯗꯤ ꯃꯤ ꯀꯨꯟ ꯂꯩꯌꯦ
ꯋꯥꯎ
ꯋꯥꯎ
ꯅꯨꯡꯉꯥꯏꯕꯖꯥꯅꯤꯅꯦ
ꯅꯨꯡꯉꯥꯏꯕꯅꯤ ꯑꯩꯈꯣꯏꯗꯤ
ꯃꯥ ꯆꯨꯝꯕ ꯒꯨꯝꯕꯒꯅꯤ
ꯎꯝ ꯎꯝ ꯅꯪꯗꯤ ꯀꯔꯤ ꯇꯧꯕ꯭ꯔꯣ
ꯑꯩꯗꯤꯀꯣ
ꯎꯝ
ꯀꯩꯁꯨ ꯇꯧꯗꯦ
ꯀꯔꯤꯒꯤ
ꯇꯧꯗꯕꯒꯤ
ꯍꯨꯖꯤꯛ ꯅꯠꯇꯦ ꯍꯤꯖꯤꯛ ꯀꯟ
ꯍꯨꯖꯤꯛ ꯀꯥꯟꯔꯥ
ꯀꯔꯤ ꯊꯕꯛ ꯇꯧꯄꯤ
ꯑꯩ ꯃꯤꯅꯤꯁꯇ꯭ꯔꯤ ꯆꯠꯄꯅꯤ
ꯃꯤꯗꯤꯀꯣ ꯍꯩꯕ ꯖꯠꯅꯤꯀꯣ
ꯎꯝ
ꯑꯍꯩꯕꯖꯥꯠꯅꯤ
ꯃꯍꯥꯝ
ꯑꯥ
ꯎꯝ ꯑꯗꯨ ꯅꯣꯏꯗꯤ ꯅꯨꯄꯤ ꯀꯌꯥ ꯅꯨꯄꯥ ꯀꯌꯥ ꯂꯩꯕꯅꯣ
ꯅꯨꯄꯥ ꯃꯉꯥ ꯅꯨꯄꯤ ꯃꯉꯥ
ꯋꯤꯁ ꯌꯥꯏꯌꯦ ꯌꯥꯏꯌꯦ
ꯌꯥꯝꯕꯅꯤ
ꯌꯥꯕꯖꯥꯠꯅꯤꯀꯣ
ꯃꯥꯥꯟꯅꯤ ꯅꯍꯣꯏꯗꯤ
ꯑꯩꯈꯣꯏꯔꯣ ꯑꯩꯈꯣꯏꯁꯨ ꯅꯨꯄꯥ ꯇꯔꯥ ꯅꯨꯄꯤ ꯇꯔꯥ
ꯋꯥꯎ ꯃꯤꯁꯤꯡ ꯃꯤꯁꯤꯡ ꯐꯕꯖꯥꯠꯅꯤꯅꯦ
ꯐꯥꯕꯅꯤ ꯍꯥꯏꯌꯣ ꯇꯥꯔꯥ ꯇꯥꯕ꯭ꯔꯥꯎ